ꯍꯜꯂꯣ ꯍꯣꯏ ꯇꯥꯏꯌꯦ ꯇꯥꯏꯌꯦ
ꯀꯩꯗꯧꯔꯤꯅꯣ
ꯑꯩ ꯍꯧꯖꯤꯛꯇꯤ ꯐꯝꯔꯒ ꯂꯩꯌꯦ ꯀꯩꯁꯨ ꯇꯧꯗꯤꯌꯦ
ꯀꯩꯒꯤ ꯐꯝꯕꯅꯣ
ꯂꯥꯏ ꯂꯥꯛꯇꯕ ꯂꯥꯏ ꯂꯥꯛꯇꯕꯒꯤ
ꯆꯤꯡ ꯔꯣꯝꯗꯒꯤꯔꯣ ꯅꯪ
ꯅꯠꯇꯦ ꯇꯥꯎꯟꯗ ꯂꯩꯌꯦ ꯇꯥꯎꯟꯗ ꯂꯩꯌꯦ
ꯑꯣ ꯇꯝꯄꯥꯛꯇ ꯑꯣꯏꯔꯁꯨ ꯂꯥꯏ ꯂꯥꯛꯇꯕꯗꯤ ꯑꯁ ꯐꯠꯇꯦ ꯑꯗꯨꯗꯤ
ꯐꯠꯇꯦ ꯍꯦ ꯂꯩꯕꯁꯨ ꯅꯨꯡꯉꯥꯏꯇꯦ ꯌꯥꯝ ꯁꯥꯕꯒꯀꯣ
ꯎꯝ ꯀꯣ
ꯍꯣꯏ ꯆꯥꯛ ꯍꯤꯟꯁꯥꯟ ꯊꯣꯡꯒꯅꯤ ꯍꯥꯏꯔꯗꯤ ꯂꯥꯏꯗꯨ ꯆꯠꯈ꯭ꯔꯅꯤ
ꯍꯣꯏ
ꯑꯥ ꯄꯨꯡ ꯄꯨꯡ ꯃꯉꯥ ꯃꯔꯤꯗ ꯑꯗꯨꯝ ꯆꯠꯈ꯭ꯔꯅꯤ ꯂꯥꯏꯠꯗꯤ
ꯑꯣ ꯂꯣꯗ ꯁꯦꯗꯤꯡꯒꯨꯕ ꯃꯥꯂꯦ
ꯍꯣꯏ ꯍꯧꯖꯤꯛ ꯀꯥꯟꯁꯦ ꯒ꯭ꯌꯥꯁ ꯁꯤꯂꯤꯟꯗꯔ ꯐꯪꯗꯦ ꯍꯥꯏꯕꯒꯤꯗꯣ ꯂꯥꯏꯠꯁꯨ ꯌꯥꯝ ꯀ꯭ꯔꯤ ꯍꯥꯏꯁꯤꯔꯥ ꯏꯔꯤꯒꯨꯂꯔ ꯑꯣꯏꯕ ꯒꯦꯁ ꯐꯪꯗꯦ ꯍꯥꯏꯕꯒꯤ ꯃꯈꯣꯢꯗꯣ ꯀꯟꯅ ꯂꯥꯏꯠꯗꯨ
ꯎꯝ ꯀꯩ ꯀꯩ ꯍꯣꯠꯅꯔꯤꯒꯦ
ꯂꯩ ꯌꯣꯜꯂꯦ ꯈꯪꯗꯦꯗ
ꯍꯧꯖꯤꯛ ꯈꯟꯁꯦ ꯄꯨꯟꯁꯤꯁꯦ ꯀꯔꯝ ꯇꯧꯁꯤꯔ ꯈꯪꯗꯦꯗꯥ
ꯀꯩꯗꯧꯔꯦ ꯑꯗꯣ ꯌꯥꯗ꯭ꯔꯕꯣ
ꯂꯩꯕ ꯅꯨꯡꯉꯥꯏꯗꯕ
ꯁꯤ ꯄꯨꯟꯁꯤꯁꯦ ꯋꯥꯔꯕꯣ ꯁꯤ
ꯋꯥ ꯋꯥꯈ꯭ꯔꯦ
ꯅꯨꯄꯥ ꯐꯪꯗꯕꯒꯤꯔꯣ
ꯑꯩ ꯅꯠꯇꯦꯕ ꯁꯤꯒꯨꯝꯗꯤ ꯅꯠꯇꯦ ꯁꯤꯒꯨꯝꯕ ꯋꯥꯈꯟꯗꯤ ꯂꯩꯇꯦ
ꯎꯍꯝ ꯆꯤꯟ ꯊꯤꯅꯨꯗ ꯂꯩꯔꯝꯒꯅꯤꯗ
ꯑꯁ ꯁꯤꯀꯨꯝ ꯋꯥꯈꯟꯗꯤ ꯂꯩꯇꯦ ꯑꯗꯨꯕꯨ ꯄꯨꯟꯁꯤꯁꯦ ꯋꯥꯕꯗꯨꯀꯣ ꯀꯔꯤ ꯍꯥꯏꯁꯤꯔꯥ ꯍꯧꯖꯤꯛ ꯀꯥꯟꯗꯤ ꯀꯔꯤ ꯀ꯭ꯔꯤ ꯑꯣꯏꯗ꯭ꯔꯁꯨ ꯑꯗꯨꯝ ꯋꯥꯕꯗꯣ
ꯎꯝ ꯍꯣꯏ ꯅꯣꯏꯗꯤ ꯕꯣꯜꯒꯨꯝꯕ ꯌꯦꯡꯕ꯭ꯔꯣ
ꯍꯣꯏ ꯑꯗꯨꯝ ꯑꯃꯔꯛ ꯑꯃꯔꯛꯗꯤ ꯌꯦꯡꯉꯦ
ꯑꯣ ꯀꯅꯥꯕꯨ ꯁꯄꯣꯔ꯭ꯠ ꯇꯧꯕ꯭ꯔꯣ
ꯑꯔꯖꯦꯟꯇꯤꯅꯥ
ꯁꯣꯏꯔꯝꯃꯅꯤꯅ ꯈꯪꯉꯒ
ꯂꯩꯗꯤ
ꯑꯩꯈꯣꯏꯗꯤ ꯕ꯭ꯔꯖꯤꯜ ꯇꯧꯕꯅꯦ ꯑꯗꯣ ꯁꯤꯒ꯭ꯔꯦ ꯎꯄꯥꯏ ꯂꯩꯇ꯭ꯔꯦ ꯍꯨꯖꯤꯛꯇꯤ
ꯑꯗꯣ ꯅꯣꯢꯗꯤ ꯀꯅꯥꯕꯨ ꯇꯧꯒꯦꯔꯥ
ꯈꯪꯗ꯭ꯔꯦ ꯍꯧꯖꯤꯛ ꯀꯥꯟꯖꯦ ꯀꯩ ꯀꯩ ꯀꯩ ꯐ꯭ꯔꯦꯟꯁꯕꯨ ꯇꯧꯔꯣꯢꯒꯦꯅ ꯈꯟꯕꯅꯤ ꯏꯁ
ꯑꯣ ꯍꯣꯏ ꯌꯥꯏ ꯀꯩꯗꯦꯗ ꯐ꯭ꯔꯦꯟꯁꯨ ꯍꯣꯏ ꯐꯩꯌꯦ
ꯎꯝ
ꯐꯩꯌꯦ ꯐꯩꯌꯦ
ꯀꯩ ꯅꯪ ꯀꯩꯒꯤ ꯑꯥꯔꯖꯦꯟꯇꯤꯅꯥꯕꯨ ꯁꯞꯄꯣꯔꯠ ꯇꯧꯕꯅꯣ
ꯑꯗꯨ ꯃꯦꯁꯁꯤꯕꯨꯗꯤ ꯌꯥꯝ ꯄꯥꯝꯕ
ꯑꯥꯁ ꯃꯨꯁꯂꯥ ꯇꯥꯔꯦ ꯑꯗꯨꯗꯤ ꯕꯤꯔꯥꯅꯤꯍꯦ
ꯕꯦꯔꯥꯒꯤ ꯕꯣꯝ
ꯕꯤꯔꯥꯒꯤ ꯕꯣꯝ ꯒꯥꯏꯅ ꯕꯤꯔꯥꯅꯤꯍꯦ ꯅꯪꯒꯤꯖꯨ
ꯍꯦ ꯈꯡꯗꯦꯗ ꯃꯦꯁꯤꯕꯨ ꯃꯤ ꯃꯌꯥꯝ
ꯍꯥꯎ
ꯇꯤꯠꯇ ꯂꯩꯌꯦꯅ ꯀ꯭ꯔꯤ ꯇꯧꯔꯣꯀꯣ
ꯑꯥ ꯌꯥꯃꯤ ꯅꯨꯡꯉꯥꯢ ꯑꯥ ꯎꯝ ꯆꯥꯛ ꯏꯟꯖꯥꯡ ꯊꯣꯡꯉꯕꯣ
ꯊꯣꯡꯔꯒ ꯂꯩꯌꯦ ꯑꯩꯗꯤ ꯊꯣꯡꯗꯦ ꯏꯅꯥꯎꯅꯨꯄꯤꯅ ꯊꯣꯡꯔꯒ ꯂꯩꯌꯦ
ꯀꯩ ꯢꯟꯖꯥꯡ ꯊꯣꯡꯕ
ꯑꯦ ꯈꯥꯟꯗꯦꯗꯥꯟ ꯉꯁꯤꯗꯤ ꯕꯦꯝꯕꯨ ꯁꯨꯠꯅ ꯆꯥꯒꯦꯔꯥ ꯍꯥꯏꯔꯒ ꯂꯩꯕꯅꯦ
ꯑꯣ ꯐꯩ ꯐꯩ ꯍꯥꯎꯕꯅꯤ ꯑꯗꯨꯁꯨ
ꯑꯃꯔꯛ ꯑꯃꯔꯛ ꯑꯗꯨ ꯁꯤꯖꯤꯟ ꯁꯤꯖꯤꯟꯒꯤꯗꯀꯣ
ꯍꯣꯏ ꯈꯣꯏꯗꯤ ꯗꯥꯜ ꯑꯂꯨ ꯆꯥꯔꯥ ꯂꯩ
ꯑꯗꯨ ꯗꯥꯜ ꯑꯗꯨꯅ ꯐꯩ ꯇꯥꯡꯕꯅꯤꯗ
ꯀꯥꯢꯗꯩ ꯇꯥꯡꯉꯕꯁꯨ ꯆꯥꯃꯟꯕꯒꯤ
ꯗꯥꯥꯜ ꯑꯂꯨꯗꯤ ꯍꯛꯆꯥꯡꯗꯣ ꯌꯥꯝ ꯅꯨꯡꯉꯥꯏꯌꯦ ꯍꯥꯏꯌꯦ
ꯍꯣꯏ ꯅꯨꯡꯉꯥꯏꯗꯤ ꯅꯨꯡꯉꯥꯏ ꯎꯝ ꯍꯥꯏꯕꯗꯤ ꯐꯥꯕꯅꯤ
ꯎꯝ
ꯑꯁꯪꯕꯤ
ꯁꯝꯗꯣ ꯌꯥꯝ ꯐꯩꯌꯦ ꯍꯥꯏꯌꯦ ꯑꯩꯅ
ꯇꯨꯡꯗꯥ ꯌꯥꯝ ꯐꯩ ꯍꯥꯏꯌꯦ ꯐꯩꯌꯦ
ꯉꯁꯤ ꯀ꯭ꯔꯤ ꯀ꯭ꯔꯤ ꯇꯧꯕ꯭ꯔꯣ
ꯑꯩꯈꯣꯏꯗꯤ ꯑꯉꯥꯡ ꯑꯣꯏꯔꯤꯗ ꯀ꯭ꯂꯥꯁ
ꯑꯣ ꯐꯩꯌꯦꯗ ꯐꯩꯗ ꯀ꯭ꯂꯥꯁ ꯆꯠꯄꯗꯨꯅ ꯈ꯭ꯋꯥꯏꯟꯅ ꯅꯨꯡꯉꯥꯏꯕꯗꯨ
ꯀꯥꯏꯗꯒꯤꯅꯣꯗ
ꯎꯝ ꯑꯗꯨꯗꯣ ꯑꯗꯨꯅꯤ
ꯎꯝ
ꯈ꯭ꯋꯥꯏꯗꯒꯤ ꯅꯨꯡꯉꯥꯏꯕꯗꯨ ꯀ꯭ꯂꯥꯁ ꯆꯠꯄꯗꯨ ꯍꯥꯏ ꯁ꯭ꯀꯨꯜ ꯂꯥꯏꯐꯒꯨꯝꯕ ꯀꯣꯂꯦꯖ ꯂꯥꯏꯐ ꯀꯨꯝꯕꯗꯣ
ꯅꯨꯡꯉꯥꯏꯇ꯭ꯔꯁꯨ ꯅꯨꯡꯉꯥꯏ ꯍꯥꯏꯕ ꯇꯥꯔꯦ ꯑꯗꯨꯗꯤ
ꯎꯝ ꯅꯨꯡꯉꯥꯏꯌꯦ ꯍꯥꯏꯌꯣ
ꯎꯝ ꯈꯪꯗꯔꯦ ꯑꯌꯨꯛꯇ ꯀꯩ ꯌꯦꯟꯁꯥꯡ ꯆꯥꯕꯔꯣ ꯅꯣꯏ
ꯑꯌꯨꯛꯇꯗꯤ ꯇꯤꯟ ꯐꯤꯁ ꯆꯥꯌꯦ ꯉꯁꯤ
ꯑꯣ ꯐꯩ ꯑꯗꯨꯗꯤ ꯍꯥꯎꯅꯤꯅꯦ
ꯈꯪꯗꯦꯗ ꯁꯥꯇꯤꯗꯤ ꯆꯥꯅꯤꯡꯗꯕꯀꯣ ꯇꯤꯟ ꯐꯤꯁꯇꯣ ꯗꯣ ꯃꯔꯛ ꯑꯃꯗꯤ ꯑꯗꯨꯝ ꯍꯥꯎꯋꯦꯕ
ꯑꯥ ꯎꯝ ꯃꯔꯛ ꯃꯔꯛ ꯆꯥꯔꯗꯤꯀꯣ
ꯍꯣꯏ
ꯗꯨꯝ ꯍꯥꯎꯕꯅꯦ
ꯎꯝ
ꯑꯗꯨꯝ ꯍꯣꯕꯅꯤꯅ
ꯄꯥꯅ ꯊꯣꯡꯔꯒ ꯕꯣꯜꯒꯨꯝꯕ ꯇꯥꯎꯔꯒꯀꯣ
ꯎꯝ
ꯍꯥꯎꯕꯅꯦꯕ ꯁꯥꯗ꯭ꯔꯗꯤ ꯄꯥꯝꯗꯦ
ꯍꯣꯏ ꯑꯗꯨꯕꯨ ꯏꯪꯕ ꯏꯪꯕ ꯀꯥꯟꯗ ꯆꯥꯔꯗꯤ ꯑꯗꯨ ꯒꯦꯁꯇ꯭ꯔꯤꯛ ꯂꯩꯕ ꯃꯤꯁꯤꯡꯒꯤꯗꯤ ꯑꯁ ꯌꯥꯗꯕꯅꯤꯍꯦ ꯏꯁ
ꯍꯣꯏ ꯍꯣꯏ ꯑꯩ ꯑꯩꯈꯣꯏꯁꯨ ꯒꯦꯁꯇ꯭ꯔꯤꯛꯇꯤ ꯀꯟꯕꯅꯦꯍꯦ
ꯒꯦꯁꯇꯔꯤꯛꯇꯤ ꯂꯣꯏꯔꯦ
ꯎꯝ ꯌꯥꯔꯦ
ꯀꯩ ꯁꯥꯒꯨꯝꯕ ꯀꯩ ꯀꯩ ꯁꯥ ꯆꯥꯔ ꯂꯩꯕꯅꯣ ꯍꯧꯖꯤꯛꯀꯥꯟ
ꯍꯦ ꯍꯧꯖꯤꯛꯈꯟꯗꯤ ꯁꯥꯒꯨꯝꯕ ꯉꯥꯒꯨꯝꯕ ꯑꯣꯛꯁꯥꯗꯤ ꯐꯪꯗꯦꯗ
ꯑꯣ ꯑꯈꯣꯏꯁꯨ ꯑꯣꯛꯁꯥ ꯐꯪꯗ꯭ꯔꯦ
ꯎꯝ ꯑꯣꯛꯁꯥꯗꯤ ꯐꯪꯗꯦ ꯎꯄꯥꯏ ꯂꯩꯇꯦ
ꯎꯝ ꯆꯤꯀꯟ ꯆꯧ ꯁꯥ ꯐꯪꯗ꯭ꯔꯦ
ꯎꯝ ꯑꯣꯛꯁꯥ ꯐꯪꯗꯕꯁꯨ ꯋꯥꯏꯌꯦꯀꯣ
ꯎꯝ ꯑꯣꯛꯁꯥꯁꯨ ꯍꯥꯎꯕꯅꯤꯅꯀꯣ
ꯍꯣꯏ ꯅꯨꯡꯁꯦ ꯀꯔꯝ ꯇꯧꯕ꯭ꯔꯥ ꯅꯨꯡꯁꯤꯁꯤ ꯅꯣꯏ ꯏꯉꯣꯟꯗ
ꯍꯨꯖꯤꯛꯀꯥꯟꯖ ꯑꯁ ꯌꯥꯝ ꯁꯥꯏ ꯉꯔꯥꯡꯒꯤ ꯅꯣꯡ ꯎꯝ ꯍꯧꯖꯤꯛꯀꯥꯟꯗꯤ ꯑꯥ ꯉꯔꯥꯡꯗꯤ ꯅꯣꯡ ꯆꯨꯕꯅꯦ ꯑꯗꯣ ꯍꯨꯖꯤꯛꯀꯥꯟ ꯍꯨꯖꯤꯛ ꯉꯁꯤꯗꯤ ꯑꯗꯨꯨꯝ ꯃꯨꯛ ꯁꯥꯔ ꯂꯩ ꯈꯪꯗꯦ ꯍꯌꯦꯡ ꯅꯨꯡꯗꯥꯡꯗ ꯑꯃꯨꯛ ꯅꯣꯡ ꯆꯨꯒꯗ꯭ꯔ ꯈꯪꯗꯦ
ꯑꯣ ꯉꯔꯥꯡ ꯎꯝ ꯅꯔꯥꯡꯗꯤ ꯑꯗꯨꯝ ꯁꯤꯗꯁꯨ ꯅꯣꯡꯗꯤ ꯐꯠꯇꯦ ꯑꯗꯨꯕꯨ ꯉꯔꯥꯡꯒ ꯉꯁꯤꯗꯤꯁ ꯑꯕꯗꯣ ꯂꯣꯏꯔꯒꯦ ꯂꯩꯕ ꯉꯝꯗꯦ
ꯎꯝ
ꯃꯄꯥꯟ ꯊꯣꯛꯀꯦ ꯑꯣꯏꯔꯁꯨ ꯑꯁ ꯁꯥꯥꯕꯗꯣ ꯂꯣꯏꯔꯦ
ꯎꯝ ꯈꯣꯏꯗꯤ ꯀ꯭ꯂꯥꯁ ꯆꯠꯄꯅꯤꯅ ꯑꯁ ꯀ꯭ꯂꯥꯁꯔꯨꯝꯗꯁꯨ ꯃꯅꯨꯡꯗꯨꯁꯨ ꯐꯦꯟ ꯌꯩꯔꯁꯨ ꯑꯁ ꯌꯥꯏꯌꯦ ꯑꯁ ꯄꯔꯐ꯭ꯌꯨꯝ ꯃꯅꯝꯒ ꯀꯩ ꯃꯅꯝ ꯃꯅꯝ ꯂꯝꯊꯤꯕꯒꯤꯀꯣ ꯑꯁ ꯀꯣꯏ ꯀꯣꯛ ꯂꯣꯏ ꯉꯥꯎꯕꯅꯦ
ꯇꯣꯉꯟ ꯇꯣꯉꯟ ꯃꯅꯝꯗꯨꯀꯣ ꯅꯤꯡꯁꯤꯡꯉꯤꯍꯦ ꯑꯩꯈꯣꯏꯒꯤ ꯍꯥꯏ ꯁ꯭ꯀꯨꯜ ꯂꯥꯏꯐꯇꯣ ꯅꯤꯡꯁꯤꯡꯉꯤꯍꯦ ꯍꯧꯖꯤꯛ
ꯑꯍꯟꯕ ꯑꯃꯨꯛ ꯀ꯭ꯂꯥꯁ ꯌꯥꯎꯕ ꯀꯥꯟꯗꯗꯤ ꯄ꯭ꯔꯐꯤꯌꯨꯝ ꯃꯅꯝ ꯀꯩ ꯀꯩ ꯃꯅꯝ ꯐꯖ ꯐꯖꯕ ꯅꯝꯕꯅꯤ ꯑꯃꯨꯛ ꯑꯁ ꯍꯣꯔꯦꯟ ꯈꯔ ꯀꯨꯏꯅ ꯂꯩꯔꯗꯤ ꯑꯁ ꯄꯨꯝꯕ ꯃꯅꯝ ꯅꯝ ꯄꯨꯝꯕ ꯍꯧꯒ꯭ꯔꯅꯤꯕ
ꯒꯤꯁ ꯒꯤꯁꯇ꯭ꯔꯤꯗꯨ ꯀꯥꯈ꯭ꯔꯅꯤꯕ
ꯄꯨꯛꯁꯦ ꯂꯣꯏ ꯅꯨꯡꯁꯤꯠꯅ
ꯑꯩ ꯑꯃꯨꯛꯀ ꯆꯥꯛ ꯆꯥꯗ꯭ꯔꯤꯒ ꯂꯥꯝ
ꯎꯝ ꯋꯥꯏ ꯑꯗꯨꯅꯤ ꯎꯝ ꯎꯝ ꯎꯝ ꯑꯗꯨꯅꯤ
ꯄꯨꯛꯇꯒꯤ ꯑꯩ ꯆꯥꯛ ꯂꯥꯝꯈ꯭ꯔꯦ ꯂꯥꯝꯈ꯭ꯔꯦ ꯍꯥꯏ
ꯎꯝ ꯑꯗꯣ ꯉꯁꯤ ꯅꯣꯏ ꯅꯨꯡꯗꯥꯡꯗ ꯐꯣꯟ ꯑꯥ ꯐꯨꯠꯕꯣꯜ ꯌꯦꯡꯉꯤꯔꯣ
ꯑꯩ ꯈꯪꯗꯦꯗ ꯇꯨꯝꯅꯤꯡꯈ꯭ꯔꯗꯤ ꯑꯗꯨꯝ ꯇꯨꯝꯈ꯭ꯔꯕ ꯌꯦꯡꯗꯦ ꯑꯗꯨꯝ ꯈꯪꯗꯦ ꯍꯥꯏꯕ ꯉꯝꯔꯣꯏꯗ
ꯉꯁꯤꯗꯤ ꯄꯨꯡ ꯕꯥꯔꯣ ꯃꯈꯥꯏꯗꯔꯣ ꯕꯥꯔꯣꯗꯔꯣ ꯂꯩꯅꯤꯅ
ꯑꯣ ꯑꯩ ꯑꯗꯨꯗꯤ ꯑꯣꯄꯥꯂꯤꯗ ꯑꯈꯣꯏꯗꯤ
ꯎꯝ
ꯇꯨꯝꯈ꯭ꯔꯦꯅꯤꯗ ꯑꯩꯈꯣꯏ ꯃꯃꯥꯡꯗ ꯂꯩꯈ꯭ꯔꯦꯅꯤꯗ
ꯑꯥ ꯇꯨꯝꯃ ꯀꯥꯟꯗ ꯑꯥ ꯌꯧꯔꯅꯤ
ꯅꯍꯥꯟꯅ ꯌꯧꯔꯅꯤ ꯑꯈꯣꯏꯗꯤ ꯑꯦꯠꯂꯤꯁ ꯇꯦꯟ ꯊꯥꯔꯇꯤ ꯐꯥꯎꯁꯨ ꯋꯥꯅ ꯉꯥꯏꯕꯅꯤꯕ
ꯎꯝꯍꯨꯝ
ꯄꯨꯡ ꯕꯥꯔꯣ ꯑꯣꯏꯈ꯭ꯔꯗꯤ ꯂꯣꯏꯔꯦ ꯑꯈꯣꯏꯗꯤ
ꯂꯣꯏꯔꯦ ꯍꯨꯏ ꯍꯣꯏ ꯍ ꯌꯦꯡꯔꯁꯨ ꯀꯅꯥꯗꯦꯗ ꯑꯗꯨꯝ ꯈꯣꯏ ꯀꯥꯟꯅꯗꯕꯅꯤ ꯍꯣꯏ ꯀꯩ ꯀꯩ ꯀꯩꯁꯨ ꯐꯪꯂꯣꯏꯕ ꯑꯗꯨ ꯌꯦꯡꯕꯗꯣ ꯃꯣꯏ ꯍꯨꯝ ꯑꯩꯈꯣꯏ ꯏꯁꯥ ꯁꯣꯟꯊꯕꯅꯦꯕ
ꯍꯣꯏ ꯍꯣꯏ ꯑꯁꯤꯗ ꯑꯩꯈꯣꯏ ꯃꯤ ꯃꯌꯥꯝ ꯀꯔꯤ ꯍꯥꯏꯁꯤꯔ ꯑꯩꯈꯣꯏꯅ ꯋꯥꯥꯅ ꯌꯦꯡꯕꯤꯔꯁꯨ ꯃꯈꯣꯏꯗꯤ ꯑꯣ
ꯎꯝ
ꯀꯔꯤꯁꯨ ꯈꯪꯔꯣꯏꯗ ꯃꯈꯣꯏꯗꯤ
ꯎꯝ ꯀꯔꯤꯁꯨ ꯈꯪꯉꯔꯣꯏ
ꯑꯩꯁꯨ ꯐꯪꯗ꯭ꯔꯦ ꯑꯈꯣꯏꯅ ꯋꯥꯅ ꯌꯦꯡꯕꯤꯔꯁꯨ ꯃꯈꯣꯏ ꯆꯝꯄꯤꯌꯟ ꯐꯪꯗꯧ ꯈꯣꯏꯕꯨ ꯄꯤꯕꯁꯨ
ꯃꯣꯏ ꯉꯝꯃꯖꯨ ꯑꯗꯨꯝ ꯐꯪ
ꯍꯣꯏ
ꯉꯝ ꯉꯝꯕ ꯃꯇꯝꯗ ꯑꯗꯨꯝ ꯃꯣꯏꯒꯤ ꯁ ꯐꯪꯕꯗ ꯑꯩꯈꯣꯏꯕꯨꯁꯨ ꯈꯔ ꯌꯦꯟꯅꯔꯗꯤ ꯑꯗꯨꯝ ꯌꯥꯕ
ꯍ‌ꯣꯏ ꯑꯣꯏꯔꯗꯤ ꯑꯗꯨꯝꯅꯦ ꯍꯤ ꯌꯦꯡꯕ ꯌꯥꯏꯀꯣ
ꯎꯝ
ꯇꯨꯝꯗ꯭ꯔꯁꯨ ꯅꯨꯇꯤ ꯌ‌ꯦꯡꯕ ꯌꯥꯏꯑꯦꯕ ꯑꯗꯨ ꯑꯩꯈꯣꯏ ꯅꯨꯄꯥ ꯑꯃꯥꯁꯨ ꯐꯪꯉꯁꯨ ꯅꯠꯇꯦ
ꯏꯌꯦ
ꯀꯔꯤꯁꯨ ꯐꯪꯔꯣꯏ ꯑꯩꯈꯣꯏꯅ ꯋꯥꯅ ꯌꯦꯡꯕꯤꯔꯁꯨ ꯀꯅꯥꯗꯦ ꯐꯖꯅ ꯇꯨꯝꯈ꯭ꯔꯦꯁꯤꯗ
ꯎꯝ
ꯐꯖꯅ ꯇꯨꯝꯈ꯭ꯔꯁꯦ ꯇꯨꯝꯔꯒꯥ ꯐꯖꯅ ꯆꯥꯛ ꯆꯥꯎꯑꯣ ꯆꯛ ꯆꯥꯔꯒ ꯐꯖꯅ ꯁ꯭ꯀꯨꯜ ꯀꯥꯎꯋ‌ꯣ ꯂꯣꯏꯔꯦ
ꯎꯝ ꯑꯗꯨꯅꯤ
ꯅꯪꯗꯤ ꯑꯗꯨꯝ ꯀꯩꯀꯩ ꯇꯧꯔ ꯂꯩꯕ ꯍꯣꯠꯅꯔꯤꯒꯦ
ꯑꯦꯁ ꯑꯈꯣꯏꯗꯤ ꯗꯨꯝ ꯎꯝ ꯊꯕꯛꯑꯞ ꯇ‌ꯣꯡꯉꯥꯟ ꯇ‌ꯣꯡꯉꯥꯟ ꯇꯧꯅꯤꯡꯉꯗꯤ
ꯊꯕꯛ ꯍꯣꯏ ꯐꯕꯅꯤ ꯐꯕꯅꯦ ꯅꯣꯏꯒꯤ ꯄꯨꯟꯁꯤꯁꯦ ꯀꯩꯅꯣ ꯀꯩ ꯍꯥꯏꯁꯤꯔꯣ ꯑꯥ ꯃꯤꯅ ꯂꯩꯗꯕ ꯄꯨꯟꯁꯤꯗ ꯂꯩꯕꯅꯦꯕ ꯁ‌ꯦꯁ
ꯑꯧ ꯑꯧꯋꯥꯕꯁꯨ ꯂꯩꯇꯕ ꯑꯁ
ꯍꯥ ꯈꯪꯗꯦꯗ ꯆꯥꯕ ꯊꯛꯄꯁꯨ ꯌꯥꯝ ꯋꯥꯕꯅꯦꯍꯦ
ꯑꯦ ꯆꯥꯕ ꯊꯛꯄꯥ ꯋꯥꯕꯅꯤ ꯍꯥꯏꯕ ꯑꯗꯨꯕꯨ ꯋꯥꯏ ꯍꯥꯏꯗꯤ ꯑꯁ ꯅꯪꯗꯤ ꯍꯨꯝ
ꯐꯤꯂꯝ ꯑꯃꯁꯨ ꯂꯩꯌꯦꯅ ꯑꯌ ꯀ꯭ꯔꯤꯁꯨ ꯇꯧꯗ꯭ꯔꯒ ꯆꯕ ꯊꯛꯄꯁꯨ ꯋꯥꯏ ꯍꯦ ꯍꯥꯏꯕ
ꯍꯣꯏ